ꯔꯤꯕ꯭ꯔꯣ꯫
ꯍꯥꯥ꯫
ꯅꯨꯡꯉꯥꯏꯔꯤꯕ꯭ꯔꯣ꯫
ꯑ ꯅꯨꯡꯉꯥꯏ ꯍꯥꯏꯇꯥꯔꯦ ꯅꯪꯗꯤ꯫
ꯑꯁ ꯅꯨꯡꯉꯥꯏꯌꯦꯅꯦ ꯑꯩꯁꯨ꯫
ꯑꯣ ꯆꯥꯛ ꯏꯁꯤꯡꯗꯤ ꯆꯥꯔꯕꯣ꯫
ꯑꯣ ꯍꯧꯖꯤꯛ ꯂꯣꯏꯁꯤꯟꯕ ꯂꯣꯏꯁꯤꯜꯂꯒ ꯂꯩꯔꯤ꯫
ꯑꯣ ꯀꯩ ꯃꯊꯦꯜ ꯇꯧꯋꯦ꯫
ꯉꯁꯤꯗꯤ ꯃꯇꯝ ꯃꯇꯝꯒꯤ ꯑꯦꯚꯥꯏꯂꯦꯕꯜ ꯑꯣꯏꯕ ꯆꯤꯟꯖꯥꯛ ꯆꯥꯏꯗ ꯍꯦ ꯎꯁꯣꯏ ꯆꯥꯏ꯫
ꯅꯪꯗꯤ꯫
ꯎꯁꯣꯏꯁꯦ ꯑꯁ ꯑꯩ ꯉꯁꯤ ꯀꯩꯅꯣ ꯀ꯭ꯂꯥꯁ ꯇꯦꯟ ꯄꯥꯁ ꯇꯧꯕꯒꯤꯀꯣ
ꯎꯝ꯫
ꯄ꯭ꯔꯣꯒꯥꯝ ꯀꯩꯅꯣ ꯆꯠꯂꯦ ꯑꯗꯨꯒꯤ ꯑꯣꯛꯁꯥ ꯆꯥꯏ꯫
ꯑꯁ ꯅꯣꯏꯗꯤ ꯈꯤꯇꯪꯗꯤ ꯀ꯭ꯂꯥꯁ ꯋꯥꯡꯈ꯭ꯔꯅꯦ꯫
ꯑꯁ ꯉꯁꯤ ꯈꯥꯛꯇꯅꯤꯗ꯫
ꯎꯁꯣꯏꯁꯦ ꯌꯥꯝ ꯑꯦꯕꯥꯏꯂꯦꯕꯜ ꯑꯣꯏꯔꯝꯅꯤꯅꯦ ꯍꯧꯖꯤꯛꯇꯤ꯫ ꯍꯥꯥ꯫
ꯑꯣ ꯆꯥꯃꯟꯗꯅ ꯆꯥꯅꯤꯡꯗ꯭ꯔꯦꯗ꯫
ꯎꯝ ꯑꯗꯨꯅꯦ ꯑꯩꯈꯣꯏꯅ ꯁ꯭ꯋꯥꯏꯗ ꯑꯩꯈꯣꯏꯗꯤ ꯑꯅꯤꯔꯛ ꯈꯛꯇ ꯆꯥꯕ ꯐꯪꯉꯦ ꯍꯟꯗꯛ ꯆꯍꯤꯒꯤꯀꯣ꯫ ꯍꯧꯖꯤꯛ ꯐꯥꯎ ꯍꯧꯖꯤꯛ ꯐꯥꯎꯒꯤ ꯃꯇꯨꯡ ꯍꯧꯖꯤꯛ ꯐꯥꯎꯗꯤ ꯑꯅꯤꯈꯛꯇ ꯉꯥꯏꯔꯤ꯫
ꯎꯝ ꯀꯅꯥ ꯀꯅꯥ ꯂꯩ ꯒꯦ꯫
ꯑꯩꯒꯤ ꯃꯔꯨꯞ ꯑꯃꯒ ꯑꯩꯒꯤ ꯃꯔꯨꯞ ꯑꯃꯒ ꯂꯩꯃꯤꯟꯅꯕ꯫
ꯑꯥꯏ ꯅꯣꯏꯗꯤ ꯆꯨꯕ꯭ꯔꯅꯦ꯫
ꯎꯪ ꯍꯧꯖꯤꯛꯇꯤ ꯆꯨꯗꯦꯗ ꯉꯁꯥꯏꯗꯤ ꯌꯥꯝ ꯃꯥꯡꯉꯔꯒ ꯆꯨ ꯆꯨꯒꯗ꯭ꯔꯥ ꯍꯥꯏꯅ ꯈꯜꯂꯝ ꯉꯁꯥꯏ ꯉꯁꯥꯏꯁꯨ ꯆꯨꯒꯦ ꯇꯧꯕꯅꯦ ꯑꯗꯨ ꯆꯨꯗꯤ ꯆꯨꯗꯦ꯫
ꯎꯝ ꯑꯩꯈꯣꯏꯁꯨ ꯑꯗꯨꯝ ꯇꯧꯋꯤꯗ꯫ ꯉꯁꯤ ꯅꯨꯡꯗꯥꯡꯗꯗꯤ ꯅꯣꯡ ꯆꯨꯗꯧ ꯃꯥꯟꯗꯦ꯫
ꯑꯣ ꯅꯣꯏꯒꯤ ꯅꯣꯏꯒꯤ ꯈꯨꯟꯗꯣ ꯑꯥ ꯃꯊꯛꯒꯤ ꯑꯥ ꯃꯊꯛꯒꯤꯗꯨꯔꯥ ꯅꯠꯇ꯭ꯔꯒ ꯂꯝꯕꯤ ꯍꯥꯏꯋꯦ ꯃꯞ ꯃꯞ ꯍꯥꯋꯦ ꯃꯇꯥꯏꯗꯨꯒꯤꯗ ꯂꯩꯕꯗꯨꯔꯥ
ꯍꯥꯏꯋꯦꯗꯒꯤ ꯑ ꯈꯔ ꯆꯠꯀꯅꯤ ꯑꯗꯨ ꯃꯇꯨꯡꯗ ꯑꯃꯨꯛ ꯀ ꯀꯥꯅꯦꯕ
ꯑꯣ ꯃꯊꯛꯗ ꯃꯊꯛꯇ ꯂꯩꯕꯗꯨꯔꯣ ꯑꯣ ꯄꯥꯠ ꯀꯌꯥ ꯑꯣꯏꯕꯔꯥ ꯅꯣꯏ
ꯑꯍꯨꯝ
ꯑꯣ
ꯈꯣꯏ ꯃꯇꯣꯟꯗꯅꯤꯗ
ꯎꯝ ꯃꯊꯛꯇ ꯂꯩꯕ ꯅꯨꯉꯥꯏꯕ꯭ꯔꯥ
ꯑꯗꯨꯝ ꯅꯨꯉꯥꯌꯦꯗꯥ ꯏꯪꯁꯨ ꯏꯪꯉꯦ
ꯃꯈꯥꯗ ꯌꯥꯝꯕ꯭ꯔꯥ ꯃꯊꯛꯇ
ꯀꯥꯟꯗꯦꯍꯦ
ꯃꯊꯛꯗꯒꯤ ꯃꯤ ꯌꯥꯝꯕ꯭ꯔꯥ ꯃꯊꯛ ꯃꯈꯥꯗ ꯌꯥꯝꯕ꯭ꯔꯥ ꯍꯣꯏ
ꯑꯦ ꯃꯈꯥꯗ ꯌꯥꯝꯃꯦꯗ ꯃꯈꯥꯒꯤꯗ
ꯑꯣ
ꯑꯩꯈꯣꯏꯗꯩ ꯁꯤꯛꯁ ꯇꯤ ꯁꯦꯚꯦꯟꯇꯤ ꯈꯇꯅꯦꯕ ꯁꯦꯚꯦꯟꯇꯤ ꯁꯤꯛꯁꯇꯤ ꯁꯦꯚꯦꯟ ꯔ
ꯑꯁ ꯅꯨꯉꯥꯏꯅꯤꯅꯦ ꯗꯨꯗꯤ ꯌꯥꯝꯃꯦꯅꯦ
ꯌꯥꯝ ꯌꯦ ꯀꯥ ꯍꯦꯟꯅ ꯌꯥꯝꯕꯗꯤ ꯅꯠꯇꯦꯗ
ꯎꯝ ꯍꯨꯖꯤꯛꯀꯥꯟꯒꯤ ꯑꯉꯥꯡꯁꯤꯡ ꯁ꯭ꯀꯨꯜ ꯆꯠꯄ ꯃꯇꯝꯅꯤꯅ ꯍꯥ ꯈꯨꯟꯗꯁꯨ ꯍꯨꯖꯤꯛꯇꯤ ꯍꯧꯖꯤꯛꯀꯥꯟꯗꯤ ꯏꯆꯤꯛ ꯆꯤꯛꯔꯝꯅꯤꯅꯦ ꯃꯤ ꯏꯌꯥꯝꯕ ꯁ꯭ꯀꯨꯜ ꯆꯠꯅꯕꯅꯤꯅ
ꯑꯩ ꯍꯟꯗꯛꯇꯤ ꯁꯨꯇꯤ ꯊꯥꯏꯗꯅ
ꯑꯣ ꯁꯝꯃꯔ ꯚꯦꯀꯦꯁꯟꯔ
ꯑꯥ ꯑꯗꯨꯒꯤ ꯑꯣꯏ ꯉꯁꯤ ꯕꯣꯜ ꯌꯦꯡꯉꯗ
ꯉꯁꯤꯗꯤ ꯌꯦꯡꯔꯣꯏ ꯍꯌꯦꯡ ꯑꯌꯨꯛꯒꯤꯗꯣ ꯌꯦꯡꯒꯦ ꯑꯌꯨꯛꯒꯤ ꯑꯅꯤꯗꯨ ꯌꯦꯡꯒꯦ ꯍꯌꯦꯡꯁꯦ ꯑꯁ ꯐꯔꯛꯗꯤ ꯌꯥꯝ ꯇꯥꯗꯧꯔꯤꯅꯦ ꯏꯅꯥꯎꯅꯨꯄꯤꯗꯨ ꯑꯦꯛꯖꯥꯝ ꯊꯤꯟꯕ ꯆꯠꯅꯤꯉꯥꯏꯁꯨ ꯂꯩꯌꯦ ꯑꯁ ꯑꯁ ꯑꯗꯨꯒ ꯁꯋ꯭ꯥꯏꯗ ꯁꯣꯝꯗ ꯕꯣꯜ ꯌꯦꯡꯅꯤꯉꯥꯏꯁꯨ ꯂꯩ ꯀꯃꯥꯏ ꯇꯧꯗꯣꯏꯅꯣ ꯈꯪꯗ꯭ꯔꯦ